ꯑꯣ ꯇꯥꯏ
ꯍꯂꯣ
ꯍꯜꯂꯣ ꯇꯥꯏ ꯇꯥꯏ ꯑꯧ ꯇꯥꯏ
ꯀꯩꯗꯧꯔꯤꯅꯣ
ꯏꯝ ꯁꯨꯝ ꯏꯃꯥꯒꯤ ꯊꯕꯛ ꯏꯃꯥ ꯋꯥꯏ ꯇꯩꯕꯒꯤ ꯏꯁꯤꯡ ꯍꯣꯜꯂꯤ ꯃꯥꯒꯤꯗꯃꯛꯇ
ꯇꯥꯗꯦ ꯅꯪ ꯈꯣꯟ ꯐꯖꯅ
ꯍꯜꯂꯣ
ꯑꯥꯎ ꯇꯥꯏ ꯁꯨꯃꯤꯠ ꯑꯣꯏꯗ
ꯀꯥꯏ ꯆꯠꯂꯤꯅꯣ
ꯑꯗꯨꯝ ꯌꯨꯝꯗ ꯂꯩꯗ
ꯎꯝ
ꯅꯪꯗꯤ
ꯑꯩꯁꯨ ꯑꯗꯨꯝ ꯂꯩ ꯌꯨꯗ
ꯀꯩꯗꯧꯔꯤꯒꯦ ꯆꯥꯛ ꯆꯥꯔꯕꯣ ꯑꯌꯨꯛꯀꯤ
ꯆꯥꯔꯦ ꯅꯨꯡꯗꯤꯟ ꯂꯥꯝꯕꯨ ꯂꯥꯝꯗꯧ ꯉꯁꯥꯏꯅ ꯆꯥꯏꯔꯦꯗ ꯅꯪꯗꯤ
ꯑꯩꯈꯣꯏꯁꯨ ꯉꯁꯥꯏꯅ ꯆꯥꯔꯦ ꯐꯨꯠꯕꯣꯜ ꯌꯦꯡꯗꯕꯀꯣ ꯑꯗꯨꯒꯤ ꯉꯟꯇꯥꯅ ꯍꯧꯒꯜꯂꯒ ꯆꯥꯛ ꯊꯣꯡꯉ ꯆꯥꯔꯦ
ꯑꯣ ꯕꯣꯜ ꯌꯦꯡꯕ ꯑꯗꯨꯝ ꯑꯩꯈꯣꯏꯗꯤ ꯀꯣꯕꯤ ꯆꯥꯏ ꯀꯣꯕꯤ ꯊꯥꯎ ꯉꯧꯔꯒꯀꯣ
ꯑꯣ ꯍꯥꯎꯒꯅꯤꯗ ꯑꯗꯨꯗꯤ
ꯍ ꯈꯪꯗꯦꯗ ꯄꯪꯆꯥ ꯆꯥꯔꯤ ꯅꯣꯏꯗꯤ
ꯑꯩꯈꯣꯏꯒꯤ ꯈꯣꯡꯗ꯭ꯔꯨꯝ ꯊꯣꯡꯉꯦ ꯆꯝꯊꯣꯡ
ꯑꯣ
ꯐꯨꯠꯕꯣꯜꯒ ꯌꯦꯡꯗ꯭ꯔꯣ ꯅꯣꯏꯗꯤ
ꯌꯦꯡꯗꯦꯗ ꯑꯉꯥꯡ ꯂꯩꯕꯅꯦ ꯉꯟꯅ ꯉꯟꯅ ꯇꯨꯝꯃꯦ
ꯎꯝ
ꯅꯪꯗꯤ ꯂꯩꯁꯥꯕꯤꯅꯤ ꯂꯩꯁꯥꯕꯤ ꯑꯣꯏꯔꯝꯅꯤꯅꯦ
ꯑꯥ ꯂꯩꯁꯥꯕꯤ ꯅꯠꯇꯦ ꯑꯉꯥꯡꯅꯦ
ꯑꯉꯥꯡ ꯂꯩꯔꯕ
ꯑꯉꯥꯡꯅꯦ ꯍꯥꯏꯗꯤ ꯑꯩꯗꯣ ꯍꯥꯏꯕ
ꯑꯣ ꯂꯩꯁꯥꯕꯤ ꯑꯣꯏꯗ꯭ꯔꯤ ꯑꯉꯥꯡꯅꯦ ꯍꯥꯏꯕ
ꯍꯣꯏ ꯅꯪꯗꯤ ꯑꯉꯥꯡ ꯑꯉꯥꯡ ꯂꯩꯔꯦ
ꯎꯝ ꯐꯩ ꯐꯩ ꯅꯣꯏꯗꯤ ꯌꯦꯡꯕ ꯅꯨꯡꯉꯥꯏꯅꯨ
ꯌꯥꯝ ꯅꯧꯒꯗꯕ ꯃꯥꯜꯂꯦ ꯍꯣꯏ
ꯎꯝ ꯍꯣꯏ ꯌꯥꯝꯅ ꯑꯍꯟ ꯑꯣꯏꯗ꯭ꯔꯤꯗ ꯑꯩꯁꯨ
ꯎꯝ
ꯃꯧ ꯑꯅꯧꯕꯤ ꯍꯥꯏꯕꯗꯨ ꯇꯥꯔꯦ
ꯍ ꯀꯣꯂꯦꯁꯒꯨꯝꯕꯗꯤ ꯀꯌꯥꯗ ꯇꯣꯛꯄꯅꯣ
ꯀꯩꯕ
ꯀꯣꯂꯦꯖꯀꯨꯝꯕꯁꯦ ꯒ꯭ꯔꯦꯖꯨꯋꯦꯠ ꯒꯨꯝꯕ ꯇꯧꯈꯤꯕ꯭ꯔꯕ ꯏꯆꯦꯁꯦ
ꯑꯣ ꯑꯩꯗꯤ ꯀꯩꯅꯣꯗ ꯑꯦꯝꯗꯤ ꯅꯪꯗꯤ ꯀꯩ ꯑ ꯑꯗꯨꯅꯅ ꯅꯪꯗꯤ ꯕꯣꯜ ꯅꯨꯡꯇꯤꯒꯤ ꯌꯦꯡꯕ꯭ꯔꯣ
ꯑꯩꯒꯤ ꯇꯤꯝ ꯁꯥꯟꯅꯕ ꯀꯥꯟꯗ ꯈꯛꯇ ꯌꯦꯡꯕꯅꯦ
ꯑꯣ
ꯄꯣꯔꯦ ꯑꯅꯤꯃꯛ ꯄꯣꯔꯦ ꯐꯨꯠꯕꯣꯜꯒ ꯌꯦꯡꯉꯔꯣꯏ ꯑꯅꯤꯃꯛ ꯄꯨꯣꯔꯦ ꯕ꯭ꯔꯥꯖꯤꯜꯁꯨ ꯄꯣꯔꯦ꯫ ꯄ꯭ꯔꯣꯇꯨꯒꯜꯁꯨ ꯐꯣꯔꯦ ꯀꯔꯤ ꯌꯦꯡꯗꯣꯏꯅꯣ ꯈꯪꯗ꯭ꯔꯦ ꯌꯦꯡꯅꯤꯡꯗ꯭ꯔꯦ ꯐꯨꯕꯣꯛꯒ
ꯂꯩꯁꯥꯕꯤ ꯃꯆꯥꯅꯦ ꯍꯥꯏꯕꯗꯨꯗ ꯈꯪꯉꯕ ꯅꯦꯃꯥꯔ ꯅꯠꯇ꯭ꯔꯒ
ꯑꯦ
ꯔꯣꯅꯥꯜꯗꯣ ꯑꯣꯏꯔꯝꯃꯅꯤ ꯍꯥꯏꯕ
ꯑꯗꯨꯅꯦ ꯅꯦꯃꯥꯔ ꯔꯣꯅꯥꯜꯗꯣ ꯅꯠꯇ꯭ꯔꯗꯤ, ꯆꯨꯝꯃꯦ ꯑꯗꯣ ꯌꯥꯝ ꯆꯨꯝꯃꯦ ꯄꯣꯔꯦꯞ
ꯑꯇꯣꯞꯄꯠ ꯌꯦꯡꯉꯔꯣꯏ ꯑꯗꯨꯗꯤ ꯅꯪꯒꯤ ꯇꯤꯝ ꯄꯣꯛꯔꯕꯅꯤꯅ꯫
ꯎꯝ ꯍꯦ
ꯑꯗꯨꯗꯤ ꯀꯣꯔꯤꯌꯥꯟ ꯁꯤꯃꯥꯟ ꯌꯦꯡꯕ
ꯑꯗꯨꯅꯦ ꯑꯗꯨꯃꯛꯅꯦ ꯑꯩ ꯌꯦꯡꯉꯤꯗꯣ ꯑꯗꯨ ꯀꯩꯅꯣ ꯔꯣꯃꯦꯟꯇꯤꯛꯀꯤꯗꯤ ꯅꯠꯇꯕ ꯀꯣ꯫ ꯀꯩꯅꯣ ꯑꯦꯛꯁꯟꯒꯤꯗꯣ, ꯃꯤ ꯑꯦꯛꯁꯟ ꯃꯨꯚꯤꯒꯨꯝꯕ ꯀꯣ꯫ ꯑꯗꯨꯒꯨꯝꯕꯗꯤ ꯌꯦꯡꯕ ꯌꯥꯝ ꯄꯥꯝꯃꯦ ꯔꯣꯃꯦꯟꯇꯤꯛꯀꯤꯗꯤ ꯄꯥꯝꯖꯗꯦ꯫ ꯀꯩꯅꯣ ꯈꯪꯗꯦ ꯑꯩ ꯒꯤꯌꯥꯟ ꯃꯦꯟ ꯇꯗꯦ꯫ ꯑꯗꯨꯝ ꯑꯦꯛꯁꯟꯒꯨꯝꯕ ꯀꯣ ꯐꯨꯗꯀꯤꯒꯨꯝꯕ ꯅꯠꯇ꯭ꯔꯒ ꯃꯤ ꯀꯩꯅꯣ ꯇꯧꯕꯒꯤ, ꯑꯗꯨꯒꯨꯝꯕ ꯐꯨꯅꯕꯒꯤꯒꯨꯝꯕ ꯃꯣꯏꯒꯤꯁꯤ ꯅꯨꯡꯉꯥꯏꯗꯤ ꯅꯨꯡꯉꯥꯏꯕꯅꯦ ꯀꯣꯔꯤꯌꯟꯒꯤ ꯑꯦꯛꯁꯟ ꯃꯨꯚꯤꯒꯨꯝꯕꯁꯦ ꯀꯣ꯫ ꯑꯗꯨꯝ ꯌꯦꯡꯉꯤ ꯑꯗꯨꯒ ꯍꯣꯔꯔꯒꯨꯝꯕ ꯊ꯭ꯔꯤꯂꯔ ꯇꯣꯡꯕ ꯌꯥꯝ ꯄꯥꯝꯕꯒꯤ
ꯎꯝ
ꯗꯨꯃꯥꯏꯅ ꯂꯩꯔꯤ꯫ ꯑꯗꯨꯝ ꯎꯝ ꯑꯗꯨꯝ ꯅꯨꯡꯇꯤꯒꯤ ꯑꯗꯨꯝ ꯌꯨꯝꯗ ꯂꯩꯕ꯭ꯔꯥ ꯅꯠꯇ꯭ꯔꯒ ꯀꯔꯤ ꯀꯔꯤ ꯇꯧꯕꯤꯒꯦ ꯏꯆꯦꯗꯤ꯫
ꯑꯩꯁꯦ ꯍꯣꯏ ꯑꯗꯨꯝ ꯂꯩꯌꯦꯗ꯫ ꯑꯩ ꯊꯕꯛ ꯇꯧꯗꯦ ꯑꯗꯨꯝ ꯑꯩ ꯊꯕꯛ ꯍꯥꯏꯔꯒ ꯑꯉꯥꯡ ꯁꯦꯅꯕ꯫ ꯊꯕꯛ ꯑꯇꯣꯞꯄ ꯇꯧꯗꯦ꯫
ꯑꯣ ꯑ ꯆꯞ ꯃꯥꯟꯅꯩꯗ ꯑꯩꯈꯣꯏ ꯑꯩꯁꯨ ꯌꯨꯝꯗ ꯑꯗꯨꯝ ꯂꯩꯔꯒ ꯏꯅꯥꯎꯨꯄꯥ ꯂꯥꯏꯔꯤꯛ ꯇꯥꯛꯄ ꯑꯗꯨꯃꯥꯏꯅ ꯇꯧꯔ ꯂꯩ ꯀꯣꯂꯦꯖꯁꯨ ꯀꯂꯦꯟꯁꯄꯅꯤꯡꯗ ꯂꯩꯕꯒꯤꯀꯣ ꯀꯣꯂꯦꯖꯁꯨ ꯀꯥꯗꯕ ꯑꯗꯨꯝ ꯑꯦꯛꯖꯥꯝꯒꯨꯝꯕ ꯈꯛꯇ ꯊꯥꯔꯒ ꯑꯗꯨꯝ ꯌꯨꯝꯗ ꯂꯩꯕ ꯇꯧꯋꯦꯕ ꯑꯗꯨꯒꯤ ꯀꯩꯝ ꯇꯧꯗ ꯌꯨꯝꯗ ꯑꯗꯨꯝ ꯄꯩꯔꯒ
ꯎ
ꯆꯍꯤ ꯁꯨꯗꯕꯀꯣ ꯍꯣꯏ ꯑꯒꯤ ꯊꯕꯛ ꯇꯧꯕꯁꯨ ꯌꯥꯗꯕ ꯑꯙꯥꯔꯗ ꯆꯍꯤ ꯁꯨꯗꯕ
ꯑꯣ ꯅꯪꯅ ꯈ꯭ꯋꯥꯏ ꯑꯉꯥꯡ ꯈ꯭ꯋꯥꯏ ꯑꯍꯟꯅ
ꯑꯩꯔꯣ ꯑꯩꯔꯣ
ꯎꯝ
ꯑꯩꯁꯦ ꯏꯏꯃꯥꯟꯅꯦ
ꯎꯝ ꯃꯤ ꯀꯌꯥꯅꯅ ꯑꯣꯏꯗꯤ
ꯑꯣ ꯑꯗꯨ ꯍꯥꯏꯕ ꯌꯥꯗꯕꯅꯦ ꯍꯣꯔꯦꯟ ꯍꯥꯏꯕꯤꯒꯦ
ꯑꯣ ꯑꯣ ꯑꯣ ꯍ
ꯑꯗꯨꯅꯦ ꯍꯥꯏꯔꯝꯕꯅꯦ ꯍꯥꯏꯔꯝꯕꯅꯦ ꯑꯩꯁꯨ ꯍꯥꯏꯔꯝꯕꯅꯦ ꯑꯗꯣ ꯑꯗꯨꯝ ꯞ ꯇꯥꯕ ꯃꯤ ꯀꯣ ꯑꯍꯩ ꯑꯍꯩꯕꯁꯤꯡꯅ ꯍꯥꯏꯔꯒ ꯃꯣꯏ ꯀꯩꯅꯣꯗꯒ ꯊꯥꯔꯒ ꯑꯗꯨꯝ ꯈꯪꯕꯅꯦꯗ
ꯍꯣꯏ ꯍꯣꯏ
ꯑꯗꯣ ꯎꯝ ꯌꯥꯝ ꯂꯨꯗ꯭ꯔꯥ
ꯅꯣꯏꯔꯣꯝꯅ ꯅꯣꯡ ꯆꯨꯕ꯭ꯔꯥ ꯉꯁꯥꯏ ꯑꯩꯈꯣꯏꯔꯣꯝꯗ ꯉꯁꯥꯏ ꯑꯌꯨꯛ ꯈꯔ ꯆꯨꯔꯝꯃꯦ
ꯎꯝ ꯎꯝ ꯆꯨꯕꯅꯦ ꯑꯣ ꯈꯤꯇꯪ ꯆꯨꯔꯝꯃꯦ ꯑꯗꯨꯒ ꯌꯥꯝ ꯆꯨꯕꯁꯨ ꯅꯠꯇꯦꯗ
ꯎꯝ
ꯅꯨꯡꯁꯥ ꯁꯥꯏ ꯑꯗꯨꯒ ꯃꯔꯛ ꯑꯃ ꯑꯗꯨꯝ ꯅꯣꯡ ꯆꯨꯖꯔꯁꯨ ꯏꯪꯕꯗꯤ ꯂꯩꯇꯦ ꯌꯥꯝ ꯁꯥꯕꯗꯣ ꯍꯛꯆꯥꯡ ꯑꯗꯨꯝ ꯇꯧꯕꯅꯦ ꯑꯩꯈꯣꯏ ꯅꯣꯡꯗ ꯆꯨꯕꯒ
ꯅꯣꯡꯃꯨꯛ ꯆꯨꯑꯦ ꯅꯨꯡꯁꯥ ꯃꯨꯛꯁꯥꯏ ꯑꯩꯁꯦ ꯂꯣꯛ ꯇꯧꯔ ꯂꯩꯔꯦꯒꯥ
ꯑꯗꯨ ꯋꯦꯗꯔꯁꯦ ꯃꯤ ꯌꯥꯝ ꯅꯥꯍꯟꯕ ꯋꯦꯗꯔꯅꯦꯕ ꯎ
ꯀꯗ ꯑꯗꯨꯅ ꯌꯥꯗ꯭ꯔꯦ
ꯑꯗꯨꯅꯦ
ꯍꯧꯖꯤꯛ ꯅꯥꯅꯤꯡꯕ ꯃꯇꯝꯅꯤ ꯑꯉꯥꯡꯁꯤꯁꯨ
ꯎꯝ ꯎꯝ ꯎꯝ ꯊꯃꯦ
ꯆꯦꯛꯁꯟ ꯂꯣ ꯅꯥꯔꯅꯤ ꯉ ꯅꯣꯏꯁꯨ
ꯑꯩꯅ ꯅꯥꯒꯟꯕꯒ
ꯑꯩꯁꯨ ꯂꯣꯛꯇꯤ ꯇꯧꯒꯜꯂꯦ
ꯑꯩꯅ ꯑꯩꯗꯤ ꯂꯣꯛ ꯇꯧꯗꯦꯕꯀꯣ ꯑꯩꯁꯦ ꯃꯔꯛ ꯁꯨꯛꯅꯥ ꯅꯥꯗꯕ ꯃꯤꯅꯦꯕ ꯑꯗꯨ ꯑꯃꯛꯇ ꯅꯥꯔꯗꯤ ꯌꯥꯝ ꯀꯟꯕ ꯂꯥꯏꯅꯥꯒꯨꯝꯕ ꯈꯣ ꯇꯥꯏꯐꯣꯠꯀꯨꯝꯕ ꯑꯗꯨꯝ ꯅꯥꯕ
ꯑꯣ
ꯁꯥꯊꯤꯕꯅꯦ ꯑꯩꯁꯦ ꯁꯨꯡꯛꯅꯥꯗꯤ ꯅꯥꯔꯣꯏ ꯑꯗꯨ ꯑꯃꯨꯛ ꯅꯥꯔꯒ ꯇꯨꯕꯩ ꯅꯥꯕ
ꯎꯝ ꯎꯝ ꯎꯝ ꯐꯠꯇꯦꯅꯦ ꯑꯗꯨꯁꯨ
ꯄꯩꯁꯥ ꯌꯥꯝ ꯆꯪꯒꯅꯤ
ꯑꯩꯗꯤ ꯍꯧꯖꯤꯛ ꯍꯧꯖꯤꯛꯄꯨ ꯅꯥꯕꯨ ꯅꯥꯗ꯭ꯔꯦꯗ ꯍꯥꯏꯕꯗꯤ ꯂꯩꯁꯥꯔꯤꯉꯩꯗꯤ ꯑꯗꯨꯝ ꯂꯣꯛꯀꯨꯝꯕ ꯇꯧꯒꯟꯕꯅꯦ ꯑꯗꯨ ꯍꯧꯖꯤꯛꯇꯤ ꯑ ꯑꯉꯥꯡ ꯂꯩꯔꯕꯅꯤꯅꯀꯣ ꯄꯥꯄꯨ ꯅꯗꯋꯗ ꯍꯜꯂꯣ ꯇꯥꯕ꯭ꯔ ꯍꯜꯂꯣ ꯍꯜꯂꯣ ꯇꯥꯕ꯭ꯔ
ꯑꯣ ꯇꯥꯔꯦ ꯑꯩ ꯑꯩꯅꯦꯠꯇꯣ ꯇꯠꯄ ꯃꯥꯜꯂꯦ ꯍꯧꯖꯤꯛꯇꯣ ꯑꯩꯅꯦ ꯏꯆꯦ ꯅꯨꯡꯉꯥꯏꯇꯕꯅꯦ
ꯑꯗꯨ ꯅꯠꯇꯕ ꯅꯪꯒꯤ ꯅꯈꯣꯟꯜꯁꯨ ꯌꯥꯝ ꯇꯞꯄꯦ
ꯍꯣꯏ ꯑꯩꯒꯤ ꯏꯁꯄꯤꯀꯔꯅꯅꯦꯕ ꯑꯩꯒꯤ ꯏꯁꯄꯤꯀꯔꯗꯣ ꯁꯣꯏꯕꯅꯦ ꯃꯤꯅꯁꯨ ꯍꯥꯏꯕꯅꯦ ꯑꯩ ꯅꯪ ꯉꯥꯡꯕꯗꯣ ꯀꯩꯅꯣ ꯈꯨꯃꯪ ꯉꯥꯡꯕ꯭ꯔꯣꯅ ꯍꯥꯏꯕꯅꯦ ꯑꯩ ꯑꯩꯗꯤ ꯁꯨꯃꯥꯏꯅ ꯀꯟꯅ ꯂꯥꯎꯖꯕꯀꯣ ꯄꯤꯀꯔ
ꯎ ꯍꯧꯖꯤꯛ ꯈꯔ ꯍꯧꯖꯤꯛꯅ ꯈꯔ ꯀꯩꯅꯣ ꯁꯦꯡꯅ ꯇꯥꯏ ꯉꯁꯥꯏꯈꯩꯗꯨ ꯑꯗꯨꯟ ꯇꯣ ꯅꯊꯟꯅꯔꯣ ꯂꯩꯔꯤꯁꯦ ꯍꯧꯖꯤꯛ
ꯍꯧꯖꯤꯛꯁꯦ ꯕꯕꯣꯛꯒ ꯄꯨꯄꯨꯒ ꯂꯩ
ꯎꯝ ꯑꯣ ꯅꯣꯏꯗꯤ ꯕꯕꯣꯛ ꯄꯨꯄꯨ ꯂꯩꯔꯤꯅꯦ ꯀꯥꯏꯅꯦ ꯎꯝ
ꯌꯥꯝ ꯅꯨꯡꯉꯥꯏꯕꯅꯦ ꯑꯗꯨꯝ ꯄꯨꯟꯅ ꯂꯩꯕꯗꯣ ꯆꯤꯛ ꯆꯤꯛ ꯅ ꯂꯩ ꯂꯩꯗꯨ ꯁꯨꯔꯛꯄꯗꯤ ꯑꯗꯨꯝ ꯄꯨꯟꯅ ꯂꯩꯕꯗꯣ ꯌꯥꯝ ꯅꯨꯡꯉꯥꯏꯕꯅꯦ
ꯑꯍꯜ ꯂꯩꯔꯁꯦ ꯗꯨꯅꯦ ꯌꯨꯝꯅꯦ ꯑꯩꯈꯣꯏꯗꯤ ꯎꯝ ꯍꯦꯛ ꯀꯩꯅꯣ ꯄꯣꯛꯇ꯭ꯔꯤꯉꯩꯗꯒꯤ ꯑꯩꯈꯣꯏ ꯎ ꯃꯥꯕ ꯑꯩꯈꯣꯏꯒꯤ ꯃꯃꯥ ꯃꯄꯥꯗꯤ ꯂꯣꯏ ꯁꯤꯈ꯭ꯔꯦꯕ
ꯑꯣ ꯑꯁ ꯅꯨꯡꯉꯥꯏꯈꯤꯗꯦ ꯑꯗꯨꯗꯤ ꯃꯣꯏꯁꯦ ꯅꯥꯔ ꯁꯤꯕ ꯅꯦ ꯅꯠꯇ꯭ꯔꯒ ꯑꯗꯨꯝ ꯍꯅꯧꯕꯒꯤꯔ
ꯅꯥꯔꯒ ꯁꯤꯕꯅꯤ ꯑꯗꯨꯝ ꯍꯟꯅꯨꯁꯨ ꯍꯟꯅꯨꯈ꯭ꯔꯦꯗ ꯑꯗꯨ ꯑꯣꯏꯔꯁꯨ ꯑꯃꯨꯛꯀꯟꯅꯅꯥꯕꯀꯣ ꯑꯣꯏꯗꯣ ꯑꯩꯈꯣꯏꯗꯨꯗ ꯑꯩꯈꯣꯏꯗꯗ ꯍꯦꯛ ꯄꯣꯛꯂꯒ ꯅꯨꯃꯤꯠ ꯃꯉꯥꯅꯤ ꯈꯛꯇꯪ ꯂꯩꯔꯒ ꯁꯤꯈ꯭ꯔꯦ ꯑꯩꯈꯣꯏ ꯏꯁꯤꯡꯗꯤ ꯎꯍꯧꯗ꯭ꯔꯦꯕ
ꯎꯍꯧꯗ꯭ꯔꯦ ꯑꯗꯨꯗꯤ ꯑꯣꯌꯣ
ꯑꯗꯨꯒꯤ ꯎꯝ ꯑꯃ ꯍꯥꯏꯅꯤ ꯕꯣꯕꯣꯛꯀ ꯄꯨꯄꯨ ꯂꯩꯕꯒꯤ ꯃꯍꯥꯎꯗꯨꯣ ꯈꯪꯗ꯭ꯔꯦꯕ ꯑꯗꯨꯕꯨ ꯑꯩꯈꯣꯏ ꯑꯩꯈꯣꯏ ꯃꯃꯥꯒꯤ ꯑꯩꯈꯣꯏ ꯃꯃꯥꯒꯤ ꯃꯃꯥꯗꯤꯀꯣ ꯑꯩꯈꯣꯏ ꯃꯃꯥ ꯏꯕꯣꯛ ꯍꯥꯏꯕ ꯇꯥꯔꯦ ꯑꯗꯨꯕꯨꯗꯤ ꯍꯣꯏ ꯈꯔ ꯃꯍꯥꯎ ꯈꯪꯉꯝꯃꯦ ꯑꯗꯨꯕꯨ ꯑꯩꯈꯣꯏ ꯑꯩꯈꯣꯏ ꯑꯉꯥꯡ ꯑꯣꯏꯕꯅꯤꯅꯀꯣ ꯑꯉꯥꯡ ꯍꯥꯏ ꯀ꯭ꯂꯥꯁ ꯐꯣꯔ ꯐꯥꯏꯚ ꯑꯗꯨꯝꯕ ꯃꯇꯝꯅꯤꯅ ꯒ꯭ꯌꯥꯟ ꯃꯥꯟ ꯑꯗꯨ ꯇꯥꯕꯨꯗꯤ ꯇꯥꯏꯗ ꯑꯣꯏꯔꯁꯨ ꯂꯩꯗꯅ
ꯅꯤꯡꯁꯤꯡꯕꯗꯣ ꯈꯔ ꯍꯛꯇ
ꯎꯝ ꯑꯗꯨꯃꯥꯏꯅ ꯇꯧꯕꯒꯤ ꯃꯥꯒꯤꯒꯤ ꯀꯩꯅꯣ ꯇꯧꯕꯗꯣ
ꯑꯗꯨꯝ ꯂꯨꯏꯕꯗꯣꯀꯣ ꯃꯣꯏ ꯂꯩꯕꯗꯣ ꯌꯥꯝ ꯅꯨꯡꯉꯥꯏꯕꯅꯦ
ꯍ
ꯐ
ꯅꯣꯏꯗꯤ ꯑ ꯀꯩꯅꯣ ꯅꯣꯏ ꯅꯣꯏꯁꯦ ꯇꯝꯄꯥꯛꯇꯒꯤꯔꯥ ꯆꯤꯡꯡꯂꯩꯔꯥ
ꯑꯩꯈꯣꯏꯁꯦ ꯇꯝꯄꯥꯛꯁꯨ ꯇꯝꯄꯥꯛ ꯀꯣ ꯑꯗꯨꯒ ꯇꯪꯈꯥꯏꯅ ꯆꯤꯡꯉꯦꯕ ꯃꯅꯤꯡ ꯑꯩꯈꯣꯏꯒꯤ ꯃꯅꯤꯡꯁꯦꯀꯣ ꯑꯗꯨꯒ ꯑꯩꯈꯣꯏ ꯑꯗꯨꯁꯨ ꯑꯩꯈꯣꯏꯒꯤ ꯂꯝꯅꯦ ꯑꯗꯨ ꯑꯩꯈꯣꯏ ꯑꯗꯨꯗ ꯐꯧ ꯊꯥꯕ ꯑꯗꯨꯒ ꯑꯩꯈꯣꯏꯒꯤ ꯌꯨꯝꯅ ꯌꯨꯝꯈꯩꯅ ꯑꯗꯨ ꯇꯝꯄꯥꯛ ꯄ꯭ꯂꯦꯟ ꯔꯣꯝꯗ ꯁꯥꯕꯀꯣ
ꯑꯥ
ꯑꯗꯨꯃꯥꯏꯅ ꯇꯧꯕꯅꯦ
ꯃꯥ ꯃꯥ
ꯅꯣꯏꯗꯌꯦ
ꯑꯩꯈꯣꯏꯁꯨ ꯇꯝꯄꯥꯛꯅꯦ ꯑꯗꯨ ꯑꯩꯈꯣꯏ ꯅꯨꯄꯥꯈꯣꯏꯒꯤꯁꯨ ꯇꯝꯄꯥꯛꯄꯨ ꯑꯣꯏ ꯗꯤ ꯑꯣꯏ ꯅꯪꯅ ꯍꯥꯏꯕꯁꯤ ꯇꯗꯤ ꯈꯔ ꯀꯩꯅꯣ ꯂꯩ
ꯆꯤꯡ ꯑꯣꯏꯕꯗꯣ ꯇꯪꯈꯥꯏꯅ ꯑꯣ ꯆꯤꯡ ꯇꯪꯈꯥꯏ ꯑꯗꯨꯒ ꯇꯝꯄꯥꯛ ꯇꯪꯈꯥꯏꯗꯣ ꯑꯗꯨꯅ ꯅꯨꯡꯉꯥꯏꯕ ꯍꯦꯟꯕꯅꯦ ꯑꯗꯨꯗꯤ ꯍꯥꯏꯗꯤ ꯃꯍꯥꯎ ꯇꯪꯕ ꯑꯅꯤꯃꯛ ꯉꯝꯃꯦꯅꯀꯣ ꯆꯤꯡꯁꯨ ꯆꯤꯡ ꯑꯣꯏꯕ ꯑꯗꯨ ꯅꯨꯡꯉꯥꯏꯕꯅꯦ ꯎꯝ ꯑꯗꯨ ꯕꯖꯥꯔꯒꯨꯝꯕꯒ ꯅꯛꯄ꯭ꯔꯣ ꯅꯣꯏꯒꯤꯁꯦ
ꯅꯥꯛꯑꯦ ꯅꯥꯛꯑꯦ
ꯑꯣ ꯑꯗꯨ ꯑꯁ ꯍꯦꯟꯅ ꯅꯨꯡꯉꯥꯏꯈ꯭ꯔꯦ ꯑꯗꯨꯗꯤ
ꯎꯝ
ꯌꯥꯝꯅ ꯀꯩꯅꯣ ꯑꯣꯏꯌꯦ ꯍꯧꯖꯤꯛ ꯅꯣꯏ ꯑꯗꯨꯔꯣꯝꯗ ꯆꯤꯡ ꯂꯩꯔꯗꯤ ꯎ ꯀꯩꯅꯣꯒꯨꯝꯕ ꯂꯩꯕ꯭ꯔꯣ ꯃꯁꯔꯨꯝ